ꯍꯜꯂꯣ ꯑꯥ ꯆꯥꯔꯦ ꯅꯣꯏꯗꯤ ꯆꯥꯔꯕꯣ
ꯆꯥꯔꯦ
ꯅꯦꯠ ꯅꯦꯠꯋꯥꯛ ꯅꯨꯡꯉꯥꯏꯕ꯭ꯔꯥ ꯅꯦꯠꯋꯔꯛ ꯅꯨꯡꯉꯥꯏꯇꯕ ꯃꯥꯜꯂꯦ ꯆꯞꯄ ꯃꯥꯜꯂꯦ
ꯅꯨꯉꯥꯏ ꯅ
ꯑꯣ ꯑꯆꯥ ꯈꯥꯔ ꯆꯞ ꯄꯦ ꯍꯣꯏ ꯍꯧꯖꯤꯛ ꯇꯔꯦ
ꯎꯝ
ꯀꯩ ꯏꯟꯖꯥꯡ ꯆꯥꯔꯒꯦ
ꯉꯁꯤ
ꯇꯥꯕ꯭ꯔꯥ ꯍꯜꯂꯣ ꯍꯜꯂꯣ
ꯇꯥꯕ꯭ꯔꯥ
ꯇꯥꯗꯦ ꯇꯥꯕꯔ
ꯇꯌꯦ ꯑꯩꯗꯤ ꯇꯌꯦ
ꯑꯣ ꯑꯣ ꯑꯣ ꯇꯥꯔꯦ ꯍꯧꯖꯤꯛꯇꯤ ꯅꯦꯠꯋꯥꯛ ꯆꯄ ꯃꯥꯂꯦ ꯒ ꯑꯩꯉꯣꯟꯗꯒꯤꯔ ꯅꯪꯉꯣꯟꯗꯒꯤꯔ ꯈꯪꯗꯦ
ꯑꯩꯒꯤꯅꯦꯋꯥꯛꯗꯤ ꯌꯥꯝ ꯐꯥꯔ ꯂꯩꯍꯦ
ꯑꯣ ꯀꯩ ꯏꯟꯖꯥꯡ ꯆꯥꯔꯒꯦ
ꯌꯦꯟꯁꯥ ꯆꯥꯢꯌꯦ ꯅꯪꯗꯤ
ꯑꯩꯈꯣꯏꯒꯤꯅ ꯑꯁ ꯗꯥꯜꯅꯦ ꯎꯄꯥꯏ ꯂꯩꯇꯕꯒꯤ ꯗꯥꯜ ꯊꯣꯡꯉꯥꯒ ꯀꯩꯔꯥ ꯑ ꯃꯦꯠ ꯑꯃꯦꯠꯄ ꯑꯃ ꯆꯥꯔꯦ
ꯗꯨ ꯍꯥꯎꯕꯅꯤꯗ ꯍꯛꯆꯥꯡꯒꯤ ꯐꯥꯕꯅꯤ
ꯍꯣꯏ ꯆꯝꯐꯨꯠꯀꯨꯝꯕꯗꯣ ꯐꯕ ꯐꯕꯅꯦ ꯑꯩꯈꯣꯏꯗꯤ ꯉꯧꯋꯦ ꯉꯧꯔꯒ ꯊꯣꯡꯕꯤꯌꯦ ꯃꯣꯏꯒꯤ ꯃꯅꯦꯅ
ꯑꯣ
ꯑꯩꯗꯤ ꯊꯣꯡꯗꯦ ꯍꯤ ꯍꯤ ꯍꯤꯞꯑꯒ ꯂꯩꯌꯦ ꯅꯪꯗꯤ ꯑꯉꯥꯡ ꯇꯨꯝꯈ꯭ꯔꯕꯣ
ꯇꯨꯝꯈ꯭ꯔꯦ
ꯎꯝ
ꯗꯨꯝ ꯐꯝꯔꯒ ꯂꯩꯌꯦ
ꯑꯝ ꯎꯝ ꯍꯌꯦꯡꯅꯤ ꯀꯥꯏ ꯇꯨꯝꯈ꯭ꯔꯦ ꯍ ꯍꯌꯦꯡꯗꯤ ꯀꯥꯏ ꯆꯠ ꯆꯠꯀꯗ꯭ꯔꯥ
ꯌꯨꯝꯗ ꯑꯗꯨꯝ ꯂꯩꯒꯅꯤ
ꯑꯣ ꯕꯣꯔꯤꯡ ꯆꯨꯋꯦꯀꯣ ꯌꯨꯝꯗ ꯂꯩꯕꯁꯨ
ꯍꯣꯏ
ꯗꯨꯝ ꯕꯣꯔꯤꯡ ꯆꯨꯌꯦ
ꯕꯣꯔꯤꯡ ꯆꯨꯕꯗꯣ ꯑꯉꯥꯡ ꯄꯨꯔꯒ ꯑꯗꯨꯝ ꯂꯩꯕ ꯇꯥꯔꯦ ꯅꯣꯢ ꯑꯩꯈꯣꯏꯗꯤ
ꯎꯄꯥꯏ ꯂꯩꯇꯦ ꯑꯈꯣꯏꯒꯤ ꯄꯨꯟꯁꯤꯗꯤ ꯍꯍꯨꯝ
ꯎꯄꯥꯏ ꯂꯩꯇꯦ ꯎꯄꯥꯏ ꯂꯩꯇꯦ ꯐꯤ ꯁꯨꯒꯅꯤ ꯑꯃꯨꯛꯀ ꯑꯉꯥꯡ ꯁꯦꯟꯅꯥꯒꯅꯤ ꯍꯦ ꯍꯦ
ꯎꯝ ꯑꯉꯥꯡ ꯁꯦꯟꯅꯕꯥꯁꯨ ꯐꯒꯤꯗꯤ ꯅꯠꯇꯦꯍꯦ ꯑꯩꯈꯣꯏꯒꯤ ꯏꯆꯥ ꯏꯆꯥꯃꯛ ꯃꯤ ꯏꯆꯥꯃꯛ ꯑꯣꯏꯕꯒꯤ ꯑꯗꯨꯝ ꯈꯔ ꯀꯩꯅꯣ ꯇꯧꯕꯅꯦ
ꯎꯝ
ꯃꯤꯒꯤ ꯃꯆꯥ ꯏꯆꯦꯒꯤ ꯃꯆꯥ ꯅꯍꯥꯟ ꯑꯩ ꯑꯥ ꯂꯩꯁꯥꯔꯤꯉꯩꯗ ꯏꯆꯦꯒꯤ ꯃꯆꯥ ꯁꯦꯟꯅꯕꯗꯣ ꯌꯥꯝ ꯋꯥꯕꯗꯣ ꯑꯣꯁ
ꯑꯁ
ꯍꯧꯖꯤꯛꯇꯤ ꯏꯆꯥ ꯁꯦꯟꯅ ꯁꯦꯟꯅꯕ ꯍꯧꯔꯦ ꯍ
ꯎꯝ
ꯋꯥꯕꯅꯦ
ꯌꯥꯝ ꯋꯥꯏꯅꯦ ꯑꯩꯒꯤ ꯑꯉꯥꯡꯁꯦ ꯐꯖꯅ ꯇꯣꯝꯗꯕ ꯍꯦꯛ ꯃꯤꯅꯤꯠ ꯃꯉꯥꯒꯨꯝꯕ ꯇꯨꯝꯔꯒ ꯑꯃꯨꯛ ꯍꯧꯒꯅꯤ ꯑꯃꯨꯛꯀ ꯑꯦ ꯑꯦ ꯑꯦ ꯑꯦ ꯇꯥꯎꯅꯤ ꯆꯥꯛ ꯏꯟꯁꯥꯡ ꯊꯣꯡꯕꯐꯥꯎ ꯃꯇꯝ ꯐꯪꯗꯦꯅꯦ ꯉꯁꯤ ꯑꯗꯨꯒꯤ ꯊꯦꯡꯅ ꯆꯥꯌꯦ
ꯀꯩꯒꯤꯔꯥ ꯃꯥ ꯃꯁꯥ ꯅꯨꯡꯉꯥꯏꯇꯕꯒꯤꯔꯥ ꯅꯥꯗꯤ ꯅꯥꯗꯦꯗꯥ ꯀꯣ
ꯅꯥꯗꯦ ꯅꯤꯡꯉꯥꯏ ꯇꯧꯕ ꯃꯥꯜꯂꯦ
ꯑꯥ ꯑꯩ ꯏꯆꯥꯕꯨꯁꯨ ꯌꯥꯝ ꯇꯨꯝꯍꯟꯅꯤꯡꯉꯦ ꯌꯥ ꯃꯥꯗꯤ ꯇꯨꯝꯗꯕꯀꯣ ꯑꯥꯐꯇꯔꯅꯨꯟꯗꯁꯨ ꯇꯨꯝꯗꯕ ꯃꯥꯗꯤ ꯑꯗꯨꯝ ꯚꯥꯏꯇꯃꯤꯟ ꯒꯨꯝꯕ ꯑꯁ ꯅꯣꯡꯃ ꯕꯖꯥꯔ ꯆꯠꯂꯒ ꯂꯧꯒꯅꯤ ꯚ ꯚꯩꯠꯇꯥꯃꯤꯟ ꯀꯨꯝꯕ
ꯎꯝ
ꯆꯠꯄꯁꯨ ꯁꯪꯗꯦ ꯈꯪꯗ꯭ꯔꯦ ꯄꯩꯁꯥꯁꯨ ꯂꯩꯇꯦ ꯆꯠꯄꯁꯨ ꯁꯪꯗ꯭ꯔꯦ
ꯑꯗꯨꯅꯅꯦ ꯋꯥꯔꯤꯕꯁꯦ
ꯎꯝ ꯎꯄꯥꯏ ꯂꯩꯇꯦ
ꯄꯥꯏ ꯂꯩꯇꯦ
ꯅ ꯑ ꯀꯩꯅꯣ ꯅꯍꯥꯟ ꯑꯦꯂꯚꯦꯟ ꯇꯨꯋꯦꯜꯐꯇꯣ ꯀꯩ ꯁ ꯀꯩ ꯀꯩ ꯁ꯭ꯀꯨꯜ ꯇꯝꯕ꯭ꯔꯥ ꯐꯥꯁ ꯇꯥꯏꯝ
ꯍ ꯁꯦꯀꯦꯟꯗꯔꯤ
ꯑꯥ ꯁꯦꯀꯦꯟꯗ꯭ꯔꯤꯗꯣ ꯁꯦꯀꯦꯟꯗ꯭ꯔꯤ
ꯇꯃꯦꯡ ꯇꯃꯦꯡꯂꯣꯡꯗ ꯇꯥꯝꯃꯦ ꯑꯩꯗꯤ
ꯑꯣ ꯃꯃꯤꯡꯗꯣ ꯑ ꯁꯦꯀꯦꯟꯗ꯭ꯔꯤꯒꯤ ꯃꯃꯤꯡꯗꯣ
ꯑꯗꯨꯝ ꯍꯥꯏꯌꯔ ꯁꯦꯀꯦꯟꯗ꯭ꯔꯤ ꯁ꯭ꯀꯨꯜ ꯀꯣ
ꯑꯣ ꯑꯗꯨꯝ ꯁꯤꯝꯄꯜ ꯀꯣ
ꯑꯥ ꯑꯄꯣꯂꯣ ꯒ꯭ꯔꯥꯎꯟ ꯃꯅꯥꯛꯇ ꯂꯩꯕꯗꯣ
ꯑꯣ ꯑꯣ ꯑꯁꯦꯀꯦꯟꯗ꯭ꯔꯤ ꯌꯥꯝꯕ ꯃꯥꯜꯂꯦꯀꯣ ꯇꯃꯦꯡꯂꯣꯡꯗꯁꯨ
ꯍꯣꯏ ꯌꯥꯝꯃꯦ
ꯑꯣ ꯑꯩꯗꯤ ꯈꯪꯗꯕ ꯅꯍꯥꯟꯗꯣ ꯁꯦꯀꯦꯟꯗ꯭ꯔꯤ ꯌꯥꯝ ꯂꯩꯌꯝꯃꯥ ꯃꯔꯨꯞꯁꯤꯡꯖꯨ ꯌꯥꯝ ꯂꯩꯔꯝꯒꯅꯤꯅꯥ
ꯍꯣꯏ ꯌꯥꯝ ꯂꯩꯌꯦꯗꯥ
ꯂꯣꯏ ꯂꯨꯍꯣꯡꯈ꯭ꯔꯕꯣ
ꯂꯨꯍꯣꯡꯗꯕꯁꯨ ꯂꯩꯔꯤꯌꯦ
ꯑꯁ ꯑꯗꯨꯗꯤ ꯅꯨꯡꯉꯥꯏꯔꯝꯅꯤꯌꯦ ꯂꯨꯍꯣꯡꯗꯕꯁꯤꯡꯅ ꯑꯗꯨꯝ ꯑꯦꯟꯖꯣꯏ ꯇꯧꯔꯒ ꯅꯨꯡꯉ ꯅꯨꯡꯉꯥꯏꯕꯅꯤꯗ
ꯍꯣꯏ
ꯍꯍꯍ
ꯂꯨꯍꯣꯡꯈ꯭ꯔꯣ ꯍꯥꯏꯔꯒ ꯑꯁ ꯃꯇꯝ ꯋꯥꯠꯂꯤꯌꯦ ꯍꯥꯏꯌꯦ
ꯑꯍꯍ ꯍꯣꯏ ꯈꯔ ꯃꯇꯝ ꯈꯔ ꯂꯦꯟꯈꯤ ꯂꯦꯟꯈꯤꯁꯤꯅꯨ
ꯎꯝ ꯆꯍꯤꯗꯤ ꯑꯥ ꯀꯥꯔꯝꯒꯅꯤꯗ ꯊꯥꯔꯇꯤ ꯑꯗꯣ ꯊꯥꯔꯇꯤ
ꯀꯤꯕꯨꯗꯤ ꯆꯞ ꯆꯥꯔꯦꯗ ꯂꯨꯍꯣꯡꯕꯁꯦ ꯑꯣꯏ ꯔꯁꯨ ꯊꯥꯔꯇꯤ ꯆꯞ ꯆꯥꯔꯦ ꯍꯥꯏꯅ ꯂꯣ ꯉꯟꯅ ꯂꯨꯍꯣꯡꯉꯁꯨ ꯄꯩꯁꯥ ꯂꯩꯇ꯭ꯔꯗꯤ ꯎꯄꯥꯏ ꯂꯩꯇꯦ ꯑꯦ
ꯑꯗꯨꯅꯦ
ꯃꯤꯅꯗꯤ ꯄꯩꯁꯥ ꯄꯥꯝꯒꯅꯨ ꯄꯩꯁꯥ ꯄꯥꯝꯒꯅꯨꯗꯤ ꯍꯥꯏꯌꯦ ꯑꯗꯣ ꯄꯩꯁꯥ ꯅꯠꯇ꯭ꯔꯗꯤ ꯀꯔꯤꯁꯨ ꯎꯄꯥꯏ ꯂꯩꯇꯦ
ꯍꯣꯏ
ꯍ
ꯑꯩꯈꯣꯏꯗꯤ ꯉꯥꯟꯅ ꯂꯨꯍꯧꯡꯔꯒ ꯆꯥꯅꯤꯡꯉꯥꯢꯁꯨ ꯂꯩꯇ꯭ꯔꯒ
ꯍ ꯑꯗꯨꯅꯦ ꯑꯩꯈꯣꯏ ꯑꯩꯈꯣꯏꯕꯨ ꯑꯩ ꯑꯩꯁꯨ ꯍꯥꯏꯕꯅꯦ ꯏꯃꯥꯟꯅꯕꯤ ꯂꯩꯁꯥꯕꯤ ꯌꯥꯝ ꯂꯩꯕꯅꯦꯕ ꯑꯩꯅ ꯑꯁ ꯉꯟꯅ ꯂꯨꯍꯣꯡ ꯈꯤꯅꯨ ꯉꯟꯅ ꯂꯨꯍꯣꯡꯈꯤꯅꯨ ꯑ ꯉꯟꯅ ꯂꯨꯍꯣꯡꯂꯒ ꯄꯩꯁꯥ ꯂꯩ ꯇ꯭ꯔꯗꯤ ꯎꯄꯥꯏ ꯂꯩꯇꯦ ꯑꯩꯁꯨ ꯍ ꯗꯥꯏꯄꯔ ꯐꯥꯎ ꯂꯩꯅꯤꯡꯉꯥꯏ ꯂꯩꯇ꯭ꯔꯦꯅ ꯑꯩ ꯍꯥꯏꯕꯤꯕꯅꯦ ꯃꯣꯏꯗ
ꯑꯁ ꯈꯪꯗ꯭ꯔꯦꯗ
ꯒ꯭ꯌꯥꯟ ꯇꯥꯗ꯭ꯔꯦ
ꯗꯔꯒ ꯂꯩꯒꯦ ꯍꯥꯏꯔꯁꯨ ꯌꯥꯗꯕ ꯂꯨꯍꯣꯡꯔꯁꯨ ꯋꯥꯕ ꯀꯣ ꯃꯤꯒꯤ ꯄꯨꯟꯁꯤꯁꯦ ꯌꯥꯝ ꯂꯨꯑꯦꯍꯦ
ꯑꯩꯅ ꯏꯃꯥꯟꯅꯕꯤꯁꯤꯡꯗ ꯍꯥꯏꯕꯅꯦ ꯑ ꯈꯔ ꯈꯔꯗꯤ ꯁꯦꯚꯤꯡ ꯇꯧꯔꯒ ꯂꯨꯍꯣꯡꯉꯣꯀꯣ ꯋꯥꯕꯅꯤ ꯉꯟꯅ ꯂꯨꯍꯣꯡ ꯉ ꯄꯩꯁꯥ ꯂꯩꯇ꯭ꯔꯗꯤ ꯍꯥꯏꯈꯤꯕꯅꯦ ꯑꯩꯅ ꯃꯣꯏꯁꯨ ꯂꯧꯗ꯭ꯔꯗꯤ ꯈꯪꯗ꯭ꯔꯦ ꯃꯣꯏꯁꯨ ꯃꯁꯥ ꯃꯁꯥꯒꯤ
ꯎꯝ ꯃꯁꯥ ꯃꯁꯥꯒꯤ ꯅꯤꯇ꯭ꯌꯥ
ꯎꯝꯍꯨꯝꯍꯨꯝ ꯍꯨꯝ ꯍꯨꯝ ꯍꯨ ꯀꯌꯨꯕ ꯑꯑ
ꯏꯃꯥꯟꯅꯕꯅ ꯇꯤꯌꯥꯎ ꯑꯃꯨꯛꯀ ꯑꯃꯨꯛ ꯑꯗꯨꯃꯥꯏꯅ ꯍꯥꯏꯕ ꯑꯗꯣ ꯑꯩꯁꯨ ꯑ ꯃꯥꯒꯤ ꯀꯔꯤ ꯍꯥꯏꯁꯤꯔꯥ ꯇꯧꯛꯂꯁꯤꯗ ꯅꯣꯡ ꯆꯨꯒꯦ ꯇꯧꯕ꯭ꯔꯥ ꯀꯣ
ꯈꯪꯗꯦ ꯆꯨꯕ ꯃꯥꯜꯂꯦ ꯅꯣꯡ
ꯒ꯭ꯔꯨꯡ ꯒ꯭ꯔꯨꯡ ꯇꯧꯔꯒ ꯂꯩꯌꯦ ꯀꯤꯑꯦꯍꯦ
ꯑꯣ ꯑꯁ ꯒ꯭ꯔꯨꯡ ꯒ꯭ꯔꯨꯡꯗꯣ ꯑꯩꯗꯤ ꯑꯁ ꯀꯤꯖꯩꯍꯦ ꯑꯗꯨꯒꯨꯝꯕꯗꯣ ꯄꯥꯝꯗꯦ ꯅꯣꯡ ꯆꯨꯔꯁꯨ
ꯎꯝ ꯅꯨꯡ ꯆꯨꯔꯗꯤ ꯇꯨꯝꯕꯗꯤ ꯅꯨꯡꯉꯥꯏꯕꯀꯣ
ꯎꯝ ꯅꯨꯡꯁꯤꯠꯁꯨ ꯄꯥꯝꯗꯦ ꯇꯨ ꯈꯣꯡꯉꯦ ꯑꯝ ꯁꯤꯒꯨꯝꯕꯁꯦ ꯃꯩꯁꯨ ꯑꯃꯨꯛ ꯃꯨꯠꯀꯗ꯭ꯔꯥ ꯈꯪꯗꯦ ꯃꯩ ꯃꯨꯠꯄꯁꯦ ꯂꯩꯕ ꯅꯨꯡꯉꯥꯏꯇꯕꯅꯤꯍꯦ
ꯍꯣꯏ ꯈꯪꯗꯦꯗꯥ ꯕꯦꯇ꯭ꯔꯤꯁꯨ ꯂꯩꯇꯦ
ꯑꯍꯣꯕꯗꯤ ꯂꯩꯗꯤ ꯂꯩ ꯑꯗꯨꯕꯨ ꯑꯗꯨꯝ ꯑꯥ ꯈ꯭ꯔ ꯃꯇꯝ ꯈ꯭ꯔ ꯉꯥꯜꯂꯒ ꯑꯃꯨꯛ ꯃꯨꯊꯠꯀꯅꯤꯕꯥ ꯏꯕꯥꯅꯤꯒꯤ ꯎꯄꯥꯏ ꯂꯩꯇꯦ
ꯂꯦꯝ ꯂꯥꯎꯕꯅ ꯐꯥꯏꯌꯦꯗ
ꯍꯣꯏ ꯍꯣꯏ ꯑꯉꯥꯡ ꯂꯥꯏꯕꯁꯤꯡꯒꯤꯗꯤ ꯑꯣ ꯑꯗꯨ ꯑꯗꯨꯅ ꯐꯩꯑꯦ
ꯎꯝ ꯂꯤ ꯁꯤꯡ ꯑꯍꯨꯝ ꯑꯗꯨꯋꯥꯏꯗ ꯐꯪꯉꯦ ꯍꯥꯏꯌꯦ
ꯑꯥ ꯑꯗꯨꯒꯨꯝꯕꯗꯣ ꯐꯩꯌꯦ
ꯐꯥꯌꯦꯦ ꯑꯗꯨꯕꯨ ꯂꯧꯅꯤꯡꯉꯥꯏ ꯄꯩꯁꯥ ꯂꯩꯇꯦꯅꯦ
ꯑꯁ ꯎꯄꯥꯏ ꯂꯩꯇꯦ ꯄꯩꯁꯥ ꯊꯣꯛꯇꯕ ꯉꯥꯛꯇꯀꯣ
ꯂꯥꯎ ꯀꯜꯁꯨ ꯂꯥꯛꯔꯗꯤ ꯄꯤꯁꯥ ꯎꯝ ꯆꯥꯅꯤ ꯆꯥꯍꯨꯝ ꯈꯛꯇ ꯐꯪ ꯐꯪꯉꯦꯕꯀꯣ ꯑꯩꯈꯣꯏꯅ ꯂꯥꯎ ꯆꯠꯂꯁꯨ ꯅꯣꯡꯃꯥꯒꯤ ꯅꯣꯡꯃꯥꯒꯤ ꯍꯦꯖꯔꯥꯗꯣ
ꯑꯁ ꯌꯥꯝꯗꯦꯗꯥꯀꯣ ꯂꯧꯒꯤ ꯊꯕꯛꯁꯨꯀꯣ ꯂꯧꯗ ꯍꯦꯟꯁꯥꯡ ꯅꯥꯄꯤꯒꯨꯝꯕꯗꯣ ꯑꯗꯨ ꯌꯣꯜꯂꯁꯨ ꯌꯥꯝ ꯊꯣꯛꯇꯦꯕꯥ
ꯎꯝ
ꯈꯪꯗ꯭ꯔꯦ ꯂꯨꯋꯦ ꯂꯨꯋꯦ ꯍꯤ ꯍꯤ
ꯁꯤꯖꯦ ꯌꯥꯝ ꯂꯨꯒꯦ ꯇꯧꯔꯦ ꯌꯥꯝ ꯂꯨꯔꯦ ꯍ ꯀꯃꯥꯏ ꯍꯤꯡꯗꯣꯏꯅꯣ ꯍꯨ ꯍꯨ ꯍꯨ ꯍ ꯍ ꯑꯁꯦꯡꯕꯥ
ꯎꯝ
ꯑꯃꯨꯛ ꯌꯨꯝ ꯄꯥꯜꯂꯒ ꯒ꯭ꯌꯥꯟ ꯇꯥꯔꯛꯈ꯭ꯔꯦꯍꯦ
ꯍꯣꯏ
ꯑꯉꯥꯡꯗꯤ ꯍꯧꯒꯠꯇ꯭ꯔꯕꯣ ꯇꯨꯝꯈ꯭ꯔꯕꯣ ꯑꯃꯨꯛ ꯍꯧꯒꯠꯄ꯭ꯔꯥ ꯎꯝ ꯃꯁꯛ ꯐꯖꯩ ꯍꯦ ꯅꯪꯒꯤ ꯑꯉꯥꯡꯁꯨ ꯅꯨꯡꯁꯤꯌꯦ ꯃꯁꯥꯛꯇꯣ ꯑꯍ ꯍ ꯅꯪꯒꯤ ꯅꯆꯥ ꯑꯁ ꯍꯦꯟꯗꯦꯗꯥ ꯀꯔꯥꯏꯗꯒꯤꯅꯣ ꯑꯩꯒꯤꯗꯤ ꯄꯨꯔꯥ ꯅꯣꯇꯤ ꯑꯣꯏꯔꯒꯀꯣ ꯑꯁ ꯌꯥꯗ꯭ꯔꯦ ꯌꯥꯗ꯭ꯔꯦ ꯅꯨꯡꯁꯤꯕ ꯃꯁꯛ ꯎꯗ꯭ꯔꯦ ꯑꯩꯒꯤꯗꯤ ꯍꯤ ꯍꯤ ꯅꯨꯡꯁꯤꯕ ꯕ ꯐꯥꯎꯗ꯭ꯔꯦꯕ ꯃꯁꯥꯛꯇꯣ ꯈꯔ ꯑꯍꯟꯅꯤꯅ ꯍꯣꯏ ꯍꯣꯏ ꯍꯣꯔꯦꯟ ꯍꯣꯔꯦꯟ ꯑꯃꯨꯛ ꯑꯃꯨꯛ ꯇꯧꯔꯛꯀꯦꯀꯣ